ꯑꯩꯒꯤ ꯃꯨꯊꯠꯂꯤꯗꯤ
ꯑꯩꯅ ꯅꯠꯇꯌꯦ ꯑꯔꯊ ꯨ ꯒꯂꯨ ꯀ ꯄꯦꯛ
ꯀꯞꯄꯤꯕꯤꯕ ꯀꯞꯀꯦ ꯊꯃꯥꯏꯗꯅ ꯐꯗꯗꯅ
ꯍꯥꯥ
ꯈꯔꯒꯤ ꯅꯟꯖꯗ ꯆꯂꯣ
ꯈꯣꯏꯔꯣꯒꯤꯗ ꯅꯟꯖꯣꯏꯗ ꯑꯉꯥꯡ ꯈꯕꯨ ꯐꯕ꯭ꯔꯣ
ꯎꯝ
ꯀꯔꯤ ꯅꯨꯃꯤꯠꯇ
ꯑꯩꯈꯣꯏ ꯃꯣꯇꯦꯁꯣꯔꯤꯁꯨꯅꯦ ꯑꯩꯁꯦ ꯑꯍꯤꯡ ꯁꯨꯡꯇꯨꯝ ꯇꯝꯕ ꯅꯠꯇꯦ ꯃꯣꯇꯦꯁꯣꯔꯤꯁꯦ ꯄꯝꯃꯒ ꯑꯗꯨꯝ ꯆꯠꯂꯨꯅꯤ ꯅꯨꯃꯤꯠ ꯇꯥꯥꯁꯜꯂꯛꯄ ꯑꯗꯨꯝ ꯍꯥꯞꯄꯤꯃꯦ ꯙꯅꯟꯖꯣꯏꯒꯤꯁꯦ ꯑꯗꯨꯒ ꯀꯁꯤꯔꯀꯥ ꯐꯔꯤ ꯃꯃ ꯑꯩ ꯑꯄꯥ ꯑꯝꯕꯗꯤ ꯋꯥꯏ
ꯈꯣꯏꯔꯣꯝꯒꯤ ꯅꯟꯖꯣꯏꯗ ꯆꯠꯂꯣꯏꯌꯦ ꯖꯟꯇ꯭ꯔ ꯁꯦꯝꯃꯛꯄꯅꯦ ꯑꯗꯨ ꯁꯤꯔ ꯐꯩꯌꯦ ꯄꯅꯎꯅ ꯎꯝ ꯎꯝ ꯅꯨꯄꯥ ꯀꯌꯥꯅꯕꯨꯕꯅ ꯍ ꯍꯜꯂꯣ
ꯆꯆꯥꯝ ꯊꯥꯗꯔꯁꯨ
ꯑꯉꯝꯕ ꯊꯥꯗꯕ ꯌꯥꯏꯌꯦ ꯅꯣꯏꯅ ꯑꯉꯝꯕ ꯖꯟꯇ꯭ꯔ ꯃꯥꯅ ꯄꯤꯔꯛꯇꯣꯏꯕ ꯍꯥꯏꯕꯤꯗ ꯑ ꯂꯩ ꯄꯨꯖꯔꯃ ꯑꯩꯈꯣꯏꯅ ꯂꯩꯔꯒꯕꯨꯗꯣꯏꯔꯥ
ꯑꯥ ꯖꯟꯇ꯭ꯔ ꯃꯆꯥꯗꯣ ꯖꯟꯇ꯭ꯔ ꯃꯆꯥ ꯑꯃ ꯂꯩꯔ ꯄꯨꯗꯣꯏꯅꯦꯕ ꯑꯗꯨꯒ ꯃꯃꯥꯒ ꯑꯗꯨꯒ ꯑꯉꯥꯡꯒꯒꯤ ꯀꯣꯊꯤꯁꯨ ꯄꯨꯔ ꯌꯦꯠꯅꯕ꯭ꯔꯁꯨ ꯌꯦꯡꯕꯅꯦ ꯃꯣꯏ
ꯑꯩꯈꯣꯏ ꯀꯨꯊꯤ ꯌꯦꯡ ꯉꯥ ꯕꯣ ꯃꯃꯥꯒ ꯑꯉꯥꯡꯒꯒꯤ
ꯑꯗꯨ ꯀꯊꯦꯡꯗ꯭ꯔꯁꯨꯅꯦ
ꯑ ꯀꯨꯔꯊꯤꯗ꯭ꯔꯅꯦ ꯗ꯭ꯔꯁꯤ
ꯑꯗꯨꯝ ꯉꯥꯡꯗ꯭ꯔ ꯑꯝꯗ ꯁꯦꯝꯕꯤꯌꯣ ꯁꯦꯝꯕꯤꯕꯅꯦꯕ ꯂꯁꯤꯒꯤ ꯁꯦꯝꯕꯅꯣꯝ ꯇꯧꯈꯤꯕꯅꯦ ꯍꯣꯏ
ꯁꯤ ꯌꯦꯤꯣ ꯏ ꯁꯤꯒꯤꯗꯤ ꯆꯪꯒꯤ
ꯎꯁꯨ ꯁꯦꯔ
ꯍꯥ ꯑ ꯕ꯭ꯔꯕꯖ
ꯁꯔꯤꯁꯨ ꯃꯥ ꯁꯦꯝꯕꯗ ꯁꯤꯕꯗ ꯐꯔꯝꯃꯦꯕꯀꯣ ꯍꯥꯎ ꯃꯣꯠꯇꯦ ꯁꯣꯔꯤꯗꯣ ꯑꯉꯥꯡ ꯄꯨꯗ꯭ꯔ ꯖ ꯌꯥꯕꯅꯤ
ꯔꯝꯀꯨꯗꯔ ꯆꯏꯕ ꯃꯣꯟꯗꯦꯁꯣꯔꯤ ꯀꯗꯧꯔꯕ
ꯕ ꯑꯗꯨꯦꯃꯣ ꯂꯥꯏ ꯇꯤꯟꯅꯨꯡꯁꯨ ꯑꯗꯨꯝ ꯐꯕꯅꯦꯕ ꯑꯃꯨꯛ ꯍꯧꯔꯛꯇꯅ ꯑꯩ ꯃꯣꯇꯦꯁꯣꯔꯤꯗꯣ ꯑꯩꯈꯩꯅꯣ ꯁꯣꯔꯒ ꯊꯤꯡꯒꯠꯄꯤ ꯇꯧꯈꯤꯕꯗ ꯑꯗꯒꯤ ꯆꯣꯡꯗꯥꯝ ꯇꯣꯝꯕꯗꯣ ꯑꯗꯨꯗ ꯁꯦꯝꯍꯜꯂꯦ ꯑꯗꯨꯒ
ꯐꯠꯇꯕ꯭ꯔꯥ
ꯇꯣꯡꯕꯒꯤꯅꯤꯥꯞꯆꯔ ꯅꯣꯡꯃꯥꯏ ꯍꯨ ꯇꯣꯡꯈ ꯝꯅꯤꯀꯣ ꯃꯪꯒꯟꯗꯤ ꯑꯩꯈꯣꯏꯗꯤ ꯃꯪꯒꯜ ꯂꯣꯏꯗꯣꯏꯣꯔꯦ
ꯃꯨꯗꯦꯁꯣꯔꯤꯒꯤ ꯃꯈꯣꯡꯗ ꯊꯥꯡꯅ ꯇꯥꯏ ꯍꯥꯏꯗꯣ ꯏꯁ ꯑꯩ ꯆꯥꯔꯤꯦ
ꯃꯥꯅꯅꯦ ꯂꯩꯕꯥꯛꯇ ꯊꯤꯟ ꯃꯤ ꯁꯥꯟꯅꯕꯗ ꯃꯈꯣꯡꯒꯤ ꯑꯣꯏꯅ ꯊꯤꯜꯂꯤꯕ
ꯈꯣꯡꯕꯤ ꯑꯣꯏꯈꯤ ꯈꯣꯡꯕꯤꯗꯣ ꯑꯗꯨꯗ ꯑꯣꯏꯅ ꯊꯤꯜꯂꯤꯕ
ꯆꯤꯖꯣꯄ꯭ꯔ
ꯥꯏ ꯋꯥꯦ ꯃꯥꯖ ꯑꯩ ꯏꯖꯥꯟ ꯈ ꯜꯂ ꯂꯩꯈ꯭ꯔꯦꯕ ꯑꯩꯅ ꯀꯩꯒꯤꯅꯣ ꯌꯦꯡꯒꯦ ꯌꯦꯡꯒꯦ ꯍꯥꯏꯀꯣ ꯑꯩꯗ ꯑꯩ ꯁꯣꯏꯈꯤꯕꯅꯤ ꯑꯩ ꯁꯣꯏꯈꯤꯕꯅꯤ ꯌꯥꯏ ꯑꯗꯨ ꯀꯩꯗꯧꯔꯒꯦ ꯌꯦꯡꯒꯦ ꯊꯥꯡꯅ ꯊꯤꯜꯂꯦ ꯊꯥꯡꯅ ꯊꯤꯜꯂꯦ ꯀꯞꯄꯦ ꯏ ꯊꯣꯛꯑꯦ ꯏ ꯊꯣꯛꯑꯦꯅ ꯈꯄꯦ ꯈꯣꯡꯕꯤ ꯑꯣꯏꯒ ꯈꯣꯡꯕꯤꯗꯁꯨ
ꯍꯥꯏꯒꯤ ꯇꯧꯗ ꯚꯕꯨꯨ ꯇꯕ꯭ꯂꯦꯠꯗꯨ ꯂꯦꯜꯂꯒ ꯑꯗꯨ ꯑꯦꯛꯁꯟꯒꯤ ꯇꯥꯏ ꯑꯗꯨꯒꯦ
ꯑꯗ ꯕꯤꯅꯦꯠ ꯅ ꯄꯤꯌꯣ ꯕꯤꯅꯦꯠ ꯅ ꯄꯤꯌꯣ ꯍꯅ ꯑꯗꯒꯤ ꯑꯩꯅ ꯑꯣꯄꯔꯦꯁꯟ ꯇꯧꯕꯩ ꯅꯞꯅꯕꯤꯗꯣ
ꯎꯝ
ꯑꯗꯨ ꯑꯣꯏꯅ ꯅꯞꯁꯜꯂꯒ ꯊꯝꯕꯗꯩ ꯃꯈꯣꯡꯗꯣ ꯈꯥꯔ ꯆꯠꯄꯗꯣ ꯈꯨꯅꯤꯡꯅ ꯑꯣꯏꯅ ꯆꯠꯂꯦ
ꯑ
ꯆꯠꯄꯒꯁꯦ ꯇꯞꯂꯤ ꯇꯞꯂꯤ ꯁꯦꯑ ꯁꯦ ꯆꯠꯂꯤ ꯐꯣꯅꯤ ꯁꯣꯄꯅ ꯈꯖꯤꯦ ꯈ
ꯃꯥ ꯁ꯭ꯀꯨꯜ ꯀꯥꯕ ꯌꯥꯔꯔꯣꯏꯅꯦ ꯑꯗꯨꯗꯤ
ꯀꯨꯨꯝ ꯀꯥꯕ ꯌꯥꯅꯤ ꯀꯁꯇꯔ ꯏꯕ ꯃꯣꯆꯦꯁꯣꯔꯤꯒꯤ ꯇꯥꯡꯈ꯭ꯔꯕ ꯃꯀꯣꯛꯁꯤꯗ ꯀꯥꯡ ꯑꯃ ꯇꯣꯡ ꯑꯃ ꯂꯩꯔꯝꯃꯤ
ꯃꯃꯥꯒꯤ ꯍꯋꯥꯏ ꯃꯪꯒꯟ ꯍꯥꯏꯅꯣ ꯑꯩꯈꯣꯏꯁꯨ ꯍꯋꯥꯏ ꯃꯪꯒ ꯆꯥꯔꯤ ꯌꯥꯒ ꯅꯥꯔꯦ
ꯑꯦ ꯀꯥꯡꯝꯁꯤꯗ ꯆꯤꯛꯑꯒ ꯅꯣꯛꯅꯤꯡꯕ꯭ꯔꯣ
ꯖꯩꯁꯗꯤ ꯀꯥꯏ ꯋꯥꯗ ꯍꯋꯥꯏ ꯐꯝꯃꯤꯅꯣ ꯍꯋꯥꯏ ꯌꯣꯟꯕ꯭ꯔ
ꯑ ꯀꯗ ꯀꯔ ꯁꯦꯀꯦꯟ ꯍꯦꯟ ꯌꯣꯟꯕ ꯃꯐꯝꯗꯣ
ꯑꯗꯨꯚꯥꯏꯗꯗꯥ ꯑꯣ ꯀꯩꯁꯠꯂꯁꯤ ꯅ ꯎ ꯎꯗꯤ
ꯐꯝꯅꯤ ꯉꯥꯔꯤ ꯌꯣꯟꯕꯤꯒꯞꯄ ꯊꯪꯅꯅ ꯑꯥ
ꯍꯋꯥꯏ ꯌꯕꯤ ꯃꯌꯥꯝ ꯂꯩꯕ ꯑꯗꯨ ꯅꯣꯡꯗ ꯎꯗꯦ ꯍꯥꯏꯕ ꯐꯁꯥꯏꯜꯂꯤ ꯍꯧꯔꯤꯅꯤ ꯄꯤꯗꯥ ꯑꯣꯗ ꯝꯆꯥꯏꯖꯟꯗꯒꯤꯩ ꯂꯧꯔꯛꯏ
ꯑꯩꯈꯣꯏ ꯃꯣꯊꯦꯁꯣꯔꯤꯁꯨ ꯀꯟꯅ ꯁꯥꯏꯔꯤꯦ ꯑ
ꯑꯩꯈꯣꯏ ꯒꯨꯔꯨꯁꯨ ꯌꯥꯝ ꯀꯞꯄꯦꯁꯨ ꯍꯌꯦꯡ ꯊꯥꯡꯗꯦ ꯅꯠꯇ꯭ꯔꯗꯤ ꯌꯥꯗ꯭ꯔꯣ ꯄꯩꯅꯥꯗꯣ
ꯈꯪꯗꯦ ꯑꯗꯣ ꯑꯩꯈꯣꯏꯗꯤ ꯊꯥꯡꯖꯗ ꯑꯗꯨꯝ ꯁꯦꯝꯃꯦꯕ ꯃꯥꯅ ꯊꯥꯡꯖꯗ ꯂꯥꯛꯑꯣꯅꯦ
ꯀꯥꯡꯕꯨ ꯆ ꯇꯧ ꯇꯣꯡ ꯍ ꯑꯩꯉꯣꯟꯗ ꯌꯥꯝ ꯋꯥꯏꯑꯦꯕ ꯃꯥꯅꯗꯋꯥꯏꯕ ꯆꯨꯝꯅ ꯊꯨꯋꯥꯏꯕꯁꯦ ꯇꯨꯡꯍꯧꯗꯕ ꯀꯗꯤ ꯗ꯭ꯔꯗ ꯁꯤꯃ ꯎꯔꯗꯥ ꯀꯞꯄꯁꯦ ꯐꯗꯕ
ꯍꯦ ꯃ ꯐꯥꯎꯅꯦ
ꯃꯇꯝꯗ ꯑꯃꯇ ꯀꯞꯄꯤꯤꯕꯀꯣ ꯅꯨꯡꯗꯋꯥꯏꯔ ꯃꯇꯝꯁꯦ ꯉꯁꯥꯏ ꯃꯥꯕꯣꯛꯅ ꯂꯧꯈꯠꯂꯨꯔꯦꯕ ꯈꯨꯠꯇꯨꯝꯃꯤꯀꯥꯟꯗ ꯅꯨꯡꯁꯤꯤꯠ ꯐꯥꯗꯕꯤꯗ ꯂꯧꯈꯠꯄꯗꯒꯤ ꯍꯧꯔꯛꯑꯦ ꯆꯁ ꯏꯃꯥꯟꯗꯅ ꯂꯁꯗꯣ ꯂꯣꯏꯁꯤꯟꯅꯖꯔꯅꯤ
ꯅꯥꯛ
ꯆꯅꯥ ꯑꯣꯏꯅ ꯂꯧꯀꯦꯗꯤ ꯏ
ꯄꯔꯇ ꯍꯥꯏ
ꯅꯂ ꯁꯤꯦꯡꯕꯨꯅꯦꯕ ꯌꯥꯝ ꯅꯨꯡꯉꯥꯏꯇꯦ ꯎꯝ ꯌꯥꯝ ꯄꯣꯛꯄꯗꯤ ꯑꯣꯏꯗꯦꯕ ꯑꯩꯁꯦ
ꯎ
ꯁꯦꯋꯥꯏꯗꯦꯕꯤꯗ
ꯑꯋꯥꯏ ꯑ ꯇꯥ ꯍꯪꯒꯅꯣ ꯂꯣꯏ ꯆ ꯑꯃꯨꯛ ꯇꯥꯔꯦꯑꯦ
ꯍꯦꯋꯥꯏꯁꯦ ꯌꯥꯝ ꯄꯣꯛꯄ ꯑꯣꯏꯗꯦ
ꯀꯣꯛꯣꯛ ꯔꯗ
ꯌꯥꯝꯅ ꯈꯔꯒ ꯌꯥꯅꯔ ꯂꯧꯔꯣ ꯌꯥꯗ꯭ꯔꯣ
ꯆꯅꯥꯗꯤ ꯄꯣꯂ ꯍꯧꯗꯤ ꯃꯃꯥꯡꯗꯗꯤ ꯄꯣꯔꯛꯄꯅꯦ ꯍꯟꯗꯛꯇꯤ ꯄꯣꯔꯛꯇꯅꯤ ꯅꯨꯡ ꯍꯋꯥꯏꯁꯨ ꯄꯣꯔꯛꯄꯅꯦ ꯃꯃꯥꯡꯗ
ꯃ ꯄꯨꯔ ꯏꯔ ꯍꯥꯏꯖꯔ
ꯑꯥ
ꯂꯥꯕ꯭ꯔꯣ
ꯉꯁꯥꯏ ꯀꯥꯏ ꯄꯣꯔꯈꯣꯡꯖꯤꯤꯡ ꯎꯁꯣꯞ ꯆꯠꯂꯨ ꯌꯥꯏ
ꯑꯣ
ꯌꯥꯔꯒ ꯏꯅꯝ ꯃꯩꯕꯥꯗꯒꯁꯨꯨꯞ ꯆꯠꯂꯦ
ꯎꯝ
ꯃꯤ ꯅꯣꯡꯒ ꯇꯥꯕꯅ ꯃꯤ ꯈꯪꯗꯦ ꯅꯪꯃꯤꯕꯅꯤ ꯏꯌꯥꯅꯦ ꯃꯣꯇꯦꯁꯣꯔꯤꯅꯦ ꯆꯠꯂꯦ
ꯃꯤ ꯃꯌꯥꯝ ꯄꯨꯔꯛꯇ꯭ꯔꯣ ꯍꯥꯏꯕ ꯂꯧꯕꯤꯍꯧꯗ꯭ꯔꯣ ꯍꯥꯏꯕ
ꯈꯪꯗꯦ ꯀꯩꯅꯣ ꯈꯛ ꯂꯩꯔꯝꯃꯦ ꯆꯦꯔꯪ ꯑꯅꯤ ꯈꯛ ꯂꯩꯔꯝꯃꯦ
ꯎꯝ
ꯑꯩꯅ ꯅꯍꯥꯟꯁꯨ ꯐꯣꯟꯁꯨ ꯇꯧꯈꯤꯕꯅꯦ ꯃꯆꯥ ꯑꯅꯤ ꯅꯨꯄꯥꯗꯣ ꯍꯟꯗꯛ ꯇꯦꯟ ꯊꯥꯔꯤꯗꯣꯏꯅꯦ ꯇꯦꯟ ꯀꯥꯔꯤ
ꯎꯝ ꯋꯥꯔꯝꯚꯅꯤꯅꯤ ꯅꯨꯡꯇꯤꯒꯤ ꯊꯣꯛꯑꯦ ꯍꯋꯥꯏ ꯋꯥꯕꯁꯦ
ꯄꯩꯁꯥꯗꯧꯅ ꯂꯩꯔꯦ ꯀꯥꯞꯄꯣ ꯄꯨꯈꯣ ꯄꯨꯈꯣꯏ ꯑꯩ ꯇꯜꯂꯦ ꯄꯣꯔꯛꯦ
ꯍꯏ ꯍꯣꯏꯖꯥꯛ
ꯍꯥ ꯀꯂꯥꯖ ꯀꯂꯖ
ꯏꯕꯦꯝ ꯏꯕ ꯏꯕ ꯏꯕ ꯏꯕ ꯑꯣ ꯅꯪ ꯊꯥꯒꯠꯂꯛꯏꯅꯣ ꯉꯁꯥꯏ
ꯑꯣ ꯑꯗꯩ ꯁꯝꯍꯧꯅꯕꯅꯦꯅ ꯑꯃꯁꯨꯛ
ꯂꯨꯄꯥ ꯀꯌꯥꯗꯣ ꯀꯣꯂꯥꯁꯦ ꯑꯗꯨꯗꯤ
ꯂꯨꯄꯥ ꯆꯅꯤꯄꯥꯥꯟ ꯌꯥꯡꯈꯩꯅꯦꯌꯦ ꯑꯗꯨ ꯆꯥꯝꯃꯉꯥ ꯄꯤꯔꯣ ꯄꯤꯔꯝꯃꯣꯏꯌꯦ
ꯊꯛꯅꯕꯗꯨ ꯅꯠꯇ꯭ꯔꯣꯣ ꯀꯣꯂꯥꯗꯦꯅ ꯑꯩꯏꯁꯦ
ꯑꯥ
ꯄꯨꯔꯛꯧꯎꯏ ꯌꯥꯗ꯭ꯔꯥ ꯊꯛꯇꯣꯛꯀꯗꯤ
ꯑꯁ ꯂꯩꯍꯧꯕꯅꯦ ꯃꯥ ꯍꯌꯦꯡ ꯆꯠꯅꯦꯅ ꯂꯩꯍꯧꯕꯅꯦ ꯃꯣꯏ ꯃꯧꯉꯩꯅ ꯎ ꯈꯔ ꯂꯧꯅꯈ꯭ꯔꯦ ꯁꯤꯈꯛ ꯉꯥꯏꯔꯦꯅ ꯉꯁꯥꯏ ꯀꯣꯂꯥꯖꯦꯜ ꯑꯃꯒ ꯑꯗꯒꯤ ꯀꯛꯊꯠꯈ꯭ꯔꯦ ꯇꯗꯅꯒꯣ ꯑ ꯀꯩꯅꯣ ꯇꯨꯜꯁꯤꯒꯤ ꯀꯣꯜꯒꯦꯠꯅꯦ ꯑꯗꯨꯒꯣ ꯁꯥꯞꯄꯣ ꯄꯄ ꯌꯥꯒꯦ ꯁꯥꯄ ꯍꯣꯟꯅꯦ ꯃꯥꯡ ꯄꯨꯔꯛꯍꯧꯔꯤꯁꯦ ꯑꯗꯨꯗꯒꯤ ꯁꯝ ꯀꯦꯟꯕ ꯐꯅꯕ ꯁꯝ ꯍꯧꯒꯠꯅꯕꯅꯤꯅ ꯑ ꯀꯩꯅꯣ ꯒꯨꯂꯤ ꯒꯨꯂꯤ ꯕꯣꯡ ꯒꯨꯂꯤꯗꯧ ꯇꯧꯕꯗꯣ ꯑꯗꯨꯒꯨꯝꯕ ꯀꯧ ꯇ ꯑꯝꯅ ꯄꯣꯔꯥ ꯍ ꯑꯃꯗꯦ ꯇꯗ ꯅꯈ꯭ꯔꯣ ꯃꯈꯣꯡꯗꯨ ꯊꯥꯡ ꯌꯥꯟꯗꯅ ꯆꯠꯄ ꯌꯥꯗꯗꯅ ꯃꯥ ꯄꯣꯝ ꯂꯩꯔꯦ
ꯑꯣꯂꯥꯗꯦꯟꯗꯣ ꯐꯣꯇꯣ ꯑꯝꯇ ꯊꯥꯔꯛꯑꯣ ꯊꯝꯃꯒꯦ
ꯊꯃꯒ